ꯍꯂꯣ ꯍꯂꯣ
ꯃꯩꯇꯩ ꯂꯣꯟ ꯉꯅꯗꯣꯏꯔꯣ
ꯑꯗꯨꯃꯥꯏ ꯍꯥꯏꯒꯅꯨꯅꯦ ꯅꯪꯕꯣ
ꯇꯥꯏꯌꯦ
ꯍꯣꯏ ꯑꯩ ꯅꯨꯄꯤ ꯈ ꯂꯩꯒ
ꯌꯥꯝ ꯄꯤꯛꯅ ꯇꯥꯏꯌꯦ ꯏꯪꯂꯤꯁ ꯉꯥꯡꯈ꯭ꯔꯦ ꯅꯪ ꯌꯥꯔꯣꯏꯌꯦ
ꯍꯣꯏ ꯑꯗꯨ ꯇꯥꯕ꯭ꯔꯣ
ꯑꯧꯇꯥꯦ ꯇꯥꯏꯌꯦ ꯇꯥꯏꯌꯦ
ꯍꯣꯏ ꯑꯃꯗꯨꯗꯣ ꯑꯃ ꯑꯃꯗꯨꯗꯤ ꯑꯗꯨꯝꯂ ꯕꯣꯂꯨꯝ ꯂꯩ ꯈꯜꯂꯣ ꯝ ꯂꯩ ꯐꯂꯣ ꯅꯪꯅ ꯀꯩꯅꯣ ꯇꯧꯕꯩꯅꯦ ꯀꯔꯤ ꯁꯔꯤꯕ
ꯌꯥꯝ ꯄꯤꯛꯑꯦꯕ ꯅꯪꯒꯤ ꯈꯣꯟꯖꯦꯜꯗꯣ
ꯄꯤꯑꯁꯨ ꯑꯗꯨꯝ ꯇꯧꯔꯁꯨ ꯀꯩꯅꯣ
ꯍꯣꯏ ꯇꯧꯕꯕꯨꯗꯤ ꯌꯥꯏꯌꯦ ꯑꯗꯨ ꯅꯪ ꯅꯪꯒꯤ ꯈꯣꯟꯖꯦꯜꯗꯣ ꯄꯤꯛꯑꯦ ꯑꯗꯨꯒ ꯃꯩꯇꯩꯂꯣꯟ ꯅꯠꯇꯕꯁꯨ ꯉꯥꯡꯈ꯭ꯔꯦ
ꯑꯅ ꯍꯥꯏꯕꯗꯤ ꯅꯪ ꯑꯗꯨ ꯉꯥꯡꯉꯅꯨ ꯍꯥꯏꯕ ꯑꯩꯅ ꯍꯥꯏꯕꯗꯤ ꯑꯗꯨ ꯑꯩꯅ ꯍꯥꯏꯁꯦ ꯍꯥꯟꯅ ꯇꯥꯎ ꯅꯪꯅ ꯉꯁꯥꯏꯗ ꯉꯁꯥꯏꯗꯒꯤ ꯍꯥꯏꯔꯤꯕ ꯋꯥꯗꯨꯣ ꯑꯗꯨ ꯍꯥꯏꯒꯅꯨ ꯍꯥꯏꯕ ꯈꯪꯕ꯭ꯔ ꯑꯩꯅ ꯍꯥꯏꯁ ꯇꯥꯕ꯭ꯔꯥ ꯕꯦꯛꯒ꯭ꯔꯥꯎꯟ ꯕꯦꯛꯒ꯭ꯔꯥꯎꯟ ꯌꯥꯝ ꯕꯦꯛꯒ꯭ꯔꯥꯎꯟ ꯃꯈꯣꯏꯅ ꯌꯥꯝ ꯇꯥꯅ ꯌꯥꯔꯣꯏꯌꯦ ꯅꯪꯁꯤꯗꯤ ꯕꯣꯂꯨꯝꯗꯣ ꯑꯅꯤ ꯁꯦꯝꯗꯣꯛꯑꯣ ꯑꯅꯤ ꯁꯦꯝꯗꯣꯏꯅꯦ ꯕꯣꯂꯨꯝꯗꯣ ꯇꯥꯕ꯭ꯔꯥ ꯇꯥꯕ꯭ꯔꯣ ꯄ꯭ꯔꯣ ꯍꯥꯏꯕꯗꯤ ꯕꯣꯂꯨꯝꯗꯣ ꯑꯅꯤ ꯁꯦꯡꯗꯣꯛ ꯑꯦ ꯑꯅꯤ ꯊꯗꯣꯛꯀꯣꯏꯅꯦꯕ ꯅꯨꯡꯕ꯭ꯔ ꯑꯅꯤ ꯁꯗꯣꯛꯀꯣꯏꯅꯦꯕ ꯑꯗꯣ ꯅꯪꯒꯤ ꯃꯅꯤꯡꯒꯤ ꯃꯈꯣꯟꯗ ꯌꯥꯝ ꯇꯥꯔꯦ ꯌꯥꯝ ꯍꯧꯔꯦ ꯑꯁ ꯁꯣꯏꯗꯦꯅꯦ ꯀꯔꯤ ꯀꯔꯤ ꯅꯨꯡꯉꯥꯏꯇꯕ ꯂꯩꯕꯖꯥꯅꯣ ꯀꯩ ꯃꯊꯦꯜ ꯊꯣꯛꯣꯡꯂꯤꯅꯣ ꯑꯩꯒꯤ ꯕꯦꯛꯒ꯭ꯔꯥꯎꯟ ꯃꯈꯣꯟꯗꯤ ꯑꯝꯇ ꯇꯥꯔꯝꯃꯣꯏꯗ
ꯀꯔꯤ ꯇꯥꯔꯤꯕ ꯑꯩꯒꯤ ꯅꯪꯁꯨ ꯋꯥ ꯈꯔ ꯉꯥꯡꯉꯨ ꯋꯥ ꯉꯥꯡꯉꯗ꯭ꯔꯗꯤ ꯌꯥꯔꯣꯏꯍ ꯏꯊꯟꯇ ꯉꯥꯡ ꯂꯩꯔꯗꯤ
ꯁ꯭ꯔꯣꯠ ꯁ꯭ꯔꯣꯠ ꯇꯧꯕꯒꯤ ꯇꯥꯏꯌꯦ ꯃꯅꯤꯡꯗ
ꯁꯣꯔ ꯁꯣꯔ ꯇꯧꯕꯒꯤ ꯑꯗꯨꯗꯤ ꯑꯣ ꯑꯗꯨꯗ ꯇꯆꯂ ꯇꯒ ꯌꯦꯉꯦꯇ ꯇꯥꯕꯣ
ꯑꯣ ꯇꯥꯔꯦ ꯇꯥꯔꯦ ꯁꯤ ꯑꯣꯏꯔꯗꯤ ꯈꯔ ꯍꯧꯋꯦ ꯑꯥ ꯇꯥꯏꯌꯦ
ꯇꯦꯛꯁꯇ ꯍꯥꯏꯕ ꯌꯥꯔꯣꯏꯔ ꯈꯪꯕ꯭ꯔꯥ ꯕꯣꯂꯨꯝ ꯑꯅꯤ ꯁꯦꯝꯗꯣꯏꯅꯦ ꯍꯥꯏꯕ ꯑꯩꯅ ꯍꯥꯏꯁ ꯒ꯭ꯌꯥꯟ ꯇꯥꯅꯦ ꯅꯪꯕꯣ
ꯁꯣꯔꯣ ꯁꯣꯔꯣ ꯕꯣꯂꯨꯃꯅꯤ ꯁꯦꯝꯃꯦ ꯌꯥꯗ꯭ꯔꯦ ꯍꯥꯏꯕ
ꯇꯥꯕꯣ
ꯇꯥꯥꯏꯌꯦꯅꯦ
ꯑꯅꯤ ꯊꯣꯛꯅ ꯇꯧꯕꯅꯦꯕ ꯕꯣꯂꯨꯝꯗꯣ ꯇꯥꯕ꯭ꯔꯥ ꯋꯥꯆꯦꯞ ꯀꯩꯅꯣꯒꯤꯗꯣ ꯑꯦ ꯋꯥꯆꯦꯞꯀꯤꯗꯣ ꯍꯥꯏ ꯀꯩꯅꯣꯒꯤꯗꯣ ꯕꯣꯂꯨꯝꯗꯣ ꯍꯥꯏꯕ ꯑꯗꯨ ꯁꯦꯝ ꯃ ꯑꯗꯨ ꯌꯥꯝ ꯋꯥꯅ ꯀꯩꯝ ꯇꯥꯔꯔꯣꯏ ꯑꯗꯨꯏꯗꯤ ꯕꯦꯛꯒ꯭ꯔꯥꯎꯟ ꯃꯌꯨꯖꯤꯛꯇꯣ ꯇꯥꯔꯤꯕ ꯍꯥ ꯀꯔꯤ ꯇꯧꯋꯦꯕ ꯇꯥꯏꯌꯦ ꯇꯥꯏꯌꯦ
ꯎꯝ ꯌꯥꯔꯦ ꯌꯥꯔꯦ ꯌꯥꯔꯦ
ꯑꯣ ꯑꯩꯅ ꯍꯥꯏꯗ꯭ꯔꯥ ꯕꯣꯠꯂꯨꯝ ꯑꯅꯤꯗꯨꯣ ꯁꯦꯝꯃꯣꯅ ꯅꯪ ꯕꯣꯂꯨꯝ ꯑꯅꯤꯗꯣ ꯁꯦꯝꯗꯕꯩꯅꯦꯕ ꯑꯗꯣ ꯕ꯭ꯂꯨꯇꯨꯠ ꯍꯥꯞꯄꯗꯤ ꯕꯦꯛꯒ꯭ꯔꯥꯎꯟ ꯃꯌꯨꯖꯤꯛꯁꯨ ꯌꯥꯝ ꯇꯥꯏꯌꯦꯕ
ꯍꯥꯞꯄ ꯅꯨꯡꯉꯥꯏꯔꯣ
ꯍꯥꯥ
ꯍꯥꯞꯄꯅꯨ ꯍꯥꯏꯔꯕ
ꯎꯝ ꯑꯗꯨ ꯍꯥꯞꯄꯗꯤ ꯕꯦꯛꯒ꯭ꯔꯥꯎꯟ ꯃꯖꯤꯛ ꯌꯥꯝ ꯇꯥꯕꯅꯦ ꯑꯗꯨꯗꯣ ꯁꯦꯟꯁꯔ ꯌꯥꯎꯕꯅꯤꯅꯀꯣ
ꯂꯧꯊꯣꯛꯎ ꯍꯥꯏꯔꯣ
ꯌꯦꯗ
ꯂꯧꯊꯣꯛ ꯍꯥꯏꯔ ꯍꯥꯏꯔ ꯀꯣꯛ ꯆꯥꯛꯄꯒꯤ ꯍꯧꯅꯕꯁꯦ ꯑꯗꯨꯝ ꯇꯧꯔꯛꯑꯦ ꯃꯤꯅ ꯉꯥꯡꯕꯕꯁꯤꯦ ꯁꯨꯡꯇꯥ ꯇꯥꯔꯣꯏꯗ꯭ꯔꯣ
ꯇꯥꯒꯦꯃꯦ
ꯅꯪ ꯅꯊꯅ ꯉꯥꯡ ꯍꯧꯔꯨꯒꯦꯔꯣ
ꯀꯔꯤꯅꯣ ꯑꯗꯨꯒꯨꯝꯕꯗꯣ ꯇꯧꯔꯛꯀꯅꯣ ꯑꯁ ꯅꯪꯁꯤꯅ ꯂꯧꯊꯣꯛꯑꯣ ꯍꯥꯏꯔ ꯇꯗ ꯀꯔꯤꯅꯣꯅꯦ ꯍꯦ ꯂꯧꯊꯣꯛꯎ ꯂꯧꯊꯣꯛꯎ ꯍꯥꯏꯔ ꯃꯇꯝꯗ ꯁꯤ ꯇꯧꯕꯩꯐꯥꯎ ꯑꯃꯨꯛ ꯈꯟꯅꯈꯤꯗꯣꯏꯅꯤꯅꯦ ꯇꯧꯔꯤꯁꯦ ꯃꯤꯅ ꯉꯥꯡꯕꯗꯤ ꯑꯝꯇ ꯇꯥꯗ꯭ꯔꯒ
ꯑꯁ ꯌꯥꯝꯅ ꯑꯋꯥꯕ ꯑꯃꯅꯤ ꯂꯣꯟ ꯐꯥꯎꯅꯗꯕ ꯍꯥꯏꯕꯁꯤꯁꯨ
ꯐꯣꯟ ꯐꯥꯎꯅ ꯍꯕꯁꯦ
ꯑ ꯊꯤꯅ ꯎꯒ꯭ꯔꯖ
ꯁꯤꯗꯗꯤ ꯇꯧꯔꯛꯀꯅꯨꯍꯦ
ꯑꯩꯅ ꯑꯃꯉꯥꯡꯅꯤ ꯑꯃꯅ ꯑꯃ ꯈꯨꯨꯝꯃꯛꯀꯅꯤ ꯇꯧꯅ ꯂꯩꯔꯦꯕ
ꯑꯥ ꯃꯈꯣꯏ ꯃꯈꯩꯗꯣ ꯐꯖꯅ ꯇꯥꯟꯅꯗꯕꯩꯅꯦ ꯑꯗꯨꯗ
ꯇ
ꯑꯗꯨꯏꯅꯦꯍꯦ ꯅꯪꯁꯨ
ꯌꯥ
ꯀꯔꯤ ꯍꯥꯏꯅꯣ
ꯀꯩꯁꯨ ꯍꯥꯏꯗꯦꯗ
ꯅꯣ ꯃꯔ ꯑꯀꯥꯦ ꯑꯗꯣ ꯀꯩ ꯃꯊꯦꯜ ꯊꯣꯡꯗꯣꯏꯅꯣ ꯁꯤꯗꯤ
ꯁꯔꯦꯡ ꯊꯣꯡꯗꯣꯏꯅꯦ
ꯁꯔ
ꯎꯝ
ꯁꯔꯦꯡ ꯀꯥꯏꯅ ꯁꯔꯦꯡ ꯀꯦꯖꯤ ꯃꯉꯥꯥ ꯀꯦꯖꯤ ꯃꯉꯥ ꯐꯥ ꯐꯩꯗꯔꯣ ꯑꯩ ꯉꯁꯥꯏ ꯑꯦꯕꯤꯗ ꯊꯦꯡꯅꯔꯝꯃꯦ ꯁꯔꯦꯡ ꯀꯦ ꯖꯤ ꯃꯉꯥꯒꯤ
ꯑꯗꯨ ꯍꯥꯏꯕ ꯌꯥꯕ ꯋꯥꯔꯣ
ꯃꯗꯨ ꯍꯥꯏꯕ ꯌꯥꯕ ꯋꯥꯔꯥ ꯇꯧꯕꯩꯩꯅꯣ
ꯅꯠꯇꯦ ꯑꯩꯅ ꯍꯥꯏꯗꯤ ꯅꯪꯅ ꯍꯥꯏ ꯋꯥꯗꯣ ꯍꯥꯏꯕ ꯌꯥꯕ ꯋꯥꯔꯕ
ꯀꯔꯤꯕꯥ ꯐꯖꯅ ꯇꯥꯍꯧꯗꯅ ꯁꯤ ꯐꯣꯟꯁꯦ ꯆꯞꯄꯒ ꯆꯠꯄꯅꯦ ꯀꯩꯅꯣ ꯇꯧꯕꯩꯀꯣ ꯅꯇꯣ ꯑꯉꯥꯡꯕꯁꯨ ꯀꯞꯄꯅꯦ ꯑꯉꯥꯡ ꯀꯞꯄ ꯃꯈꯣꯟꯅ ꯇꯥꯕ꯭ꯔꯣ ꯑꯩꯒꯤ ꯐꯣꯟꯗ ꯑꯗꯨ ꯍꯥꯏꯕ ꯌꯥꯗꯦ ꯁꯤꯒꯨꯝꯕꯁꯦ ꯍꯥꯏꯒꯅꯨ ꯍꯥꯏꯕꯅꯦ
ꯍꯥꯏꯒꯅꯨ ꯍꯥꯏꯕꯗ ꯃꯌꯥꯝ ꯍꯥꯏꯈ꯭ꯔꯦ ꯑꯗꯨ ꯀꯃꯥꯏꯅ ꯇꯧꯗꯣꯏꯅꯣ ꯑꯗꯨꯅ ꯑꯩꯅꯤ
ꯅꯠꯇꯦ ꯍꯥꯏꯒꯅꯨ ꯍꯥꯏꯔꯁꯨ ꯅꯪꯗꯤ ꯀꯔꯤꯅꯣ ꯈꯪꯗꯦ ꯑꯁꯤꯒꯨꯝꯕꯁꯨ ꯍꯥꯏꯕ ꯌꯥꯗꯦ ꯑꯗꯨꯝ ꯑꯇꯣꯞꯄ ꯑꯗꯨꯝ ꯑꯟꯗ ꯋꯥꯔꯜ ꯀꯞꯁꯤꯕꯨ ꯀꯔꯤꯗ ꯣ ꯇꯧꯒꯦ ꯅꯪꯗꯤ ꯌꯥꯔꯦ ꯇꯣꯛꯑꯣ ꯑꯗꯨꯒꯤ ꯇꯣꯄꯤꯛꯇꯣ
ꯀꯔꯤꯌꯥꯗ
ꯀꯣꯔꯤꯌꯥꯗ ꯇꯧꯔꯦ
ꯑꯥ
ꯑꯦꯍꯦ ꯁꯤꯁꯨ ꯍꯥꯏꯕ ꯌꯥꯗꯒꯨꯝ ꯇꯧꯕꯅꯤꯅꯦ ꯑꯁꯤꯁꯤꯁꯨ ꯍꯥꯏꯕ ꯌꯥꯗꯒꯨꯝ ꯇꯧꯕꯅꯦ
ꯑꯁ ꯌꯥꯔꯣꯏ ꯁꯨꯡꯛꯌꯥ ꯌꯥꯔꯣꯏ
ꯌꯥꯕꯨꯗꯤ ꯌꯥꯅꯤꯗ ꯑꯗꯨꯝ ꯆꯥꯛ ꯌꯦꯟꯁꯥꯡ ꯑꯗ ꯆꯥꯛ ꯌꯦꯟꯁꯥꯡ ꯆꯥꯛ ꯌꯦꯟꯁꯥꯡꯒꯤ ꯑꯗꯨꯝ ꯋꯥꯔꯤꯗꯨꯝ ꯋꯥꯔꯤ ꯋꯥꯇꯥꯏ ꯑꯗꯨꯝ ꯇꯧꯔ ꯂꯣꯏꯔꯦ ꯀꯩꯅꯣ
ꯑꯗꯣ ꯌꯥ ꯌꯥꯗꯦꯁꯦ ꯀꯃꯥꯏꯅ ꯈꯪꯒꯅꯤ ꯆꯥꯛ ꯌꯦꯟꯁꯥꯡ ꯊꯣꯡꯕꯁꯦ ꯃꯨꯡ ꯑꯃꯅꯤ ꯑꯒ ꯊꯣꯡꯉꯂꯅꯤ
ꯅꯪꯒꯤ ꯋꯥꯔꯤꯗꯣ ꯅꯍꯟꯗꯛ ꯂꯣꯖꯤꯛꯇꯦꯜꯗ ꯋꯥꯔꯤ ꯄꯤꯗꯕ꯭ꯔꯥ
ꯄꯦ ꯅꯪꯅ ꯑꯗꯨꯝ ꯈꯪꯉꯦ ꯑꯗꯨꯝ ꯍꯥꯏ ꯂꯩꯌꯦꯦ ꯑꯩꯗꯤ ꯁꯨꯡꯉꯥꯏ ꯍꯥꯏꯗꯤꯦ
ꯅꯪꯗꯤ ꯑꯗꯨꯝ ꯀꯩꯁꯨ ꯋꯥꯥꯡꯒꯗꯕꯅꯤꯅꯦ
ꯋꯥꯔꯤ ꯍꯥꯏꯔꯁꯨ ꯃꯩꯇꯩꯂꯣꯟꯒꯨꯝꯕ ꯉꯥꯛꯇ ꯍꯥꯏꯌꯦꯕ ꯀꯥꯏꯗꯒꯤ
ꯌꯥꯝ ꯍꯥꯏꯔꯦ ꯅꯪꯁꯦ ꯌꯥꯝ ꯍꯥꯏꯔꯦ ꯅꯪꯁꯦ ꯌꯥꯝ ꯍꯥꯏꯔꯦ ꯅꯪꯁꯦ ꯑꯩꯅ ꯍꯥꯏꯕꯗꯨ ꯏꯪꯒꯤꯠꯇ ꯈꯪꯅꯥꯁꯤ ꯏꯪꯒꯤꯠꯇ ꯀꯣ ꯏꯪꯒꯤꯠꯇ ꯏꯪꯒꯤꯠꯇ ꯈꯪꯅꯁꯦ ꯏꯪꯒꯤꯠ ꯇꯥ ꯏꯪꯒꯤꯠ ꯇꯥ ꯏꯪꯒꯤꯠꯇ ꯋꯥꯔꯤꯗꯨꯒꯤꯗꯣ ꯍꯥꯏꯔꯛꯑꯣ ꯍꯥꯏꯕ ꯈꯔ ꯈꯔꯗꯤ ꯌꯥꯎꯕ ꯌꯥꯏꯅꯦ ꯅꯪꯕꯣ ꯈꯔ ꯈꯔꯕꯨꯗꯤ ꯌꯥꯎꯕ ꯌꯥꯏ ꯍꯥꯏꯕ ꯀꯔꯤꯅꯣꯅꯦ
ꯏ ꯍꯥꯏꯕꯗꯣ
ꯄꯤꯗꯕꯩꯔꯣ ꯇꯥꯗꯕ ꯀꯨꯏꯔꯦ ꯅꯪꯒꯤ ꯋꯥꯔꯤ ꯎꯗꯕ ꯀꯨꯔꯦ ꯍꯥꯏꯕ ꯑꯩ ꯉꯔꯥꯡꯁꯨ ꯁꯔꯁ ꯇꯧꯔꯝꯃꯦ ꯅꯪꯒꯤ ꯂꯩꯇꯕꯒꯤ ꯑꯇꯣꯞꯄ ꯑꯣꯏꯅ ꯗꯥꯎꯟꯂꯣꯗ ꯇꯧꯔꯦ ꯀꯔꯤ ꯆꯤꯅꯥꯏ ꯅꯥꯏꯕꯤ ꯍꯥꯏꯕ꯭ꯔꯥ ꯑꯗꯨꯏꯁꯨ ꯅꯨꯄꯥ ꯑꯇꯣꯞꯄꯗ ꯑꯗꯨꯝ ꯃꯌꯨꯝ ꯄꯟꯈꯤꯅꯦ ꯑꯗꯨꯒ ꯅꯨꯄꯥꯗꯨꯁꯨ ꯅꯨꯄꯤ ꯑꯃꯨꯛ ꯂꯩꯔꯦ ꯅꯨꯄꯤ ꯇꯔꯨꯛ ꯂꯥ ꯂꯧꯔꯝꯃꯦ ꯑꯗꯣ ꯕꯦꯔꯥ ꯀꯥꯔꯦ ꯑꯗꯨꯏꯗꯨꯗꯤ
ꯃꯈꯥ ꯊꯥꯒꯠꯈ꯭ꯔꯕꯅꯦ
ꯑꯗꯨꯏ ꯃꯈꯥꯔꯣ
ꯑ ꯅꯠꯇꯦ ꯑꯗꯨ ꯋꯥꯔꯤ ꯑꯗꯨ ꯋꯥꯔꯤꯗꯣ ꯑꯗꯨ ꯂꯣꯏꯔ ꯑꯃ ꯊꯥꯒꯠꯈ꯭ꯔꯕꯅꯦ ꯍꯥꯏꯕ
ꯑꯣ ꯀꯩꯗꯧꯉꯩ ꯅꯪꯅ ꯍꯥꯟꯅꯔꯣ
ꯉꯔꯥꯡ ꯃꯥꯜꯂꯦ ꯑꯩ ꯅꯪꯉꯣꯟꯗ ꯊꯥꯏꯗꯨꯗꯤ ꯅꯪ ꯌꯦꯡꯗꯦ ꯅꯪ ꯌꯦꯡꯗꯦ
ꯑꯩ ꯎꯗꯦ
ꯅꯪ ꯆꯦꯛ ꯇꯧꯗꯦ
ꯅꯪ ꯑꯩꯉꯣꯟꯗ ꯅꯪ ꯑꯩꯉꯣꯟꯗ ꯊꯥꯔꯛꯇꯦꯕ
ꯊꯈ꯭ꯔꯦ ꯊꯥꯈ꯭ꯔꯦ
ꯉꯔꯥꯡ ꯊꯥꯔꯛꯄ꯭ꯔꯥꯅꯦ ꯅꯨꯡꯗꯥꯡ ꯑꯩ ꯑꯗꯨꯗꯤ ꯆꯦꯛ ꯇꯧꯒꯦꯀꯣ ꯑꯗꯨꯗꯤ ꯑꯃꯨꯛ
ꯐꯗ꯭ꯔꯒꯅꯣꯃꯨ ꯑꯣꯏꯕꯅꯦ
ꯑꯣ ꯑꯩ ꯐꯖꯅ ꯍꯤꯡꯍꯧꯗꯕꯩꯔꯥ ꯈꯪꯗ꯭ꯔꯦ ꯑꯗꯨꯕꯨꯗꯤ ꯁꯨꯝꯕ ꯋꯥꯔꯤ ꯃꯇꯥꯏꯁꯨ ꯑꯗꯨꯝ ꯅꯨꯄꯥ ꯃꯥꯁꯦꯟ ꯇꯧꯕꯁꯨ ꯅꯨꯡꯉꯥꯏꯅꯤꯅꯦ
ꯌꯥꯔꯣꯏ ꯁꯨꯡꯌꯥ ꯌꯥꯔꯣꯏ ꯅꯨꯄꯥ ꯑꯃ ꯁꯦꯟ ꯇꯧꯕ
ꯋꯥꯔꯤꯕꯨ ꯂꯩꯗꯧ ꯃꯥꯟꯗꯦꯗ ꯑꯥ ꯕꯦꯔ ꯃꯤ ꯉꯥꯛꯇꯥꯅꯤ
ꯍꯦꯜꯂꯁꯨ ꯌꯥꯕ꯭ꯔꯣ ꯌꯦꯡꯉꯨꯅꯦ
ꯑꯗꯨ ꯍꯥꯏꯅꯨ ꯍꯥꯏꯕ ꯑꯁ ꯅꯪꯁꯤꯃ ꯇꯨꯃꯤꯠ ꯂꯩꯌꯨ ꯑꯩꯅ ꯇꯧꯔꯛꯀꯅꯤ ꯍꯥꯏꯕ
ꯋꯥꯔꯤꯗꯣ ꯌꯥꯝꯅ ꯍꯦꯜꯂꯒꯁꯨ ꯌꯥꯕ꯭ꯔꯣ ꯍꯥꯏꯕ ꯑꯩꯒꯤ ꯋꯥꯔꯤ ꯏꯕꯗꯣ
ꯊꯃꯤ ꯀꯣ ꯕꯤ ꯃꯪ ꯐꯔꯁꯤ ꯀꯣ
ꯑꯧ